ꯑꯣ
ꯇꯥꯏꯌꯦ ꯀꯩꯗꯧꯔꯒ ꯂꯩꯒꯦ
ꯂꯩꯌꯦ
ꯑꯣ ꯀꯥꯏ ꯆꯠꯂꯨꯒꯦ ꯉꯁꯥꯏꯀꯦ
ꯃꯄꯥꯟ ꯃꯄꯥꯟꯗ ꯊꯣꯛꯎꯕ ꯑꯗꯣ ꯁꯥꯃꯟꯗꯅ ꯃꯅꯨꯡ ꯆꯪꯉꯛꯑꯦ
ꯑꯣ
ꯃꯅꯨꯡꯗ ꯏꯃꯥ ꯏꯃꯥꯟꯅꯕꯤ ꯂꯩꯌꯦ ꯏꯃꯥꯟꯅꯕꯤꯗꯣ ꯇꯨꯝꯃꯦꯕꯀꯣ
ꯎꯝ
ꯑꯗꯨꯒꯤ ꯑꯗꯨ ꯃꯄꯥꯟ ꯊꯣꯛꯄꯅꯤꯗ ꯁꯥꯃꯟꯕꯒꯤ ꯉꯝꯗꯦ ꯃꯅꯨꯡ ꯆꯪꯉꯛꯑꯦ
ꯑꯣ ꯑꯩꯅꯅꯦ ꯍꯧꯖꯤꯛ ꯑ ꯀꯩꯅꯣ ꯁꯣꯝ ꯁꯥꯏꯠ ꯂꯩꯕꯗꯨꯗꯤ ꯈꯔ ꯏꯪꯉꯦꯕ
ꯑꯧ
ꯁꯝ ꯁꯣꯝ ꯁꯥꯏꯠꯇꯗꯤ ꯀꯩ ꯍꯥꯏꯗꯣꯏꯅꯣ ꯅꯨꯡꯁꯥ ꯐꯪꯕ꯭ꯔꯥ ꯁꯣꯝ ꯁꯥꯏꯗꯁꯨ ꯈꯔ ꯁꯥꯏ
ꯁꯥꯏꯌꯦꯀꯣ
ꯑ ꯁꯣꯝ ꯁꯥꯏꯠꯁꯦ ꯈꯔ ꯁꯥꯏ ꯀꯩꯒꯤꯅꯣ ꯌꯩꯔꯛꯄꯒꯨꯝ ꯇꯧꯋꯦꯕ
ꯑꯣꯏ ꯑꯣꯏꯕ ꯃꯥꯜꯂꯦ
ꯑꯣ ꯉꯁꯥꯏ ꯑꯩꯅ ꯁꯣꯟꯅꯩꯕꯗꯗꯤ ꯈꯔ ꯑ ꯏꯡꯕ ꯀꯨꯝ ꯇꯧꯔꯒ ꯂꯩꯕꯅꯦꯕ
ꯀꯔꯤꯞ ꯀꯔꯤꯕ
ꯉꯁꯥꯏ ꯑꯩꯅ ꯑꯁꯨꯝꯗ ꯂꯩꯕꯗꯗꯤ ꯈꯔ ꯏꯪꯇꯛ ꯇꯧꯋꯦꯕ
ꯅꯪ ꯍꯧꯖꯤꯛ ꯅꯈꯣꯟ ꯆꯠꯄꯒ ꯂꯩꯌꯦ
ꯀꯩꯒꯤ ꯑꯣꯏꯕ ꯖꯥꯠꯅꯣ ꯑꯃꯨꯛꯀ ꯇꯧꯔꯗꯤ ꯇꯧ ꯄꯨ
ꯑꯃꯨꯛꯀ ꯑꯃꯨꯛꯀ ꯇꯥꯔꯦ ꯐꯖꯅ
ꯇꯥꯗ꯭ꯔꯕꯣ
ꯇꯥꯔꯦꯕ ꯇꯥꯔꯦꯕ
ꯎꯝ ꯎꯝ ꯎꯝ ꯍꯨꯝ ꯅꯃꯥꯟꯅꯕꯤ ꯑꯆꯧꯕ ꯆꯥꯛ ꯆꯍꯥꯎꯔꯛꯕ꯭ꯔꯣ
ꯀꯔꯤ
ꯅꯃꯥꯟꯅꯕꯤ ꯑꯆꯧꯕ ꯆꯥꯛ ꯆꯥꯔꯒ ꯂꯩꯍꯧꯕ꯭ꯔꯣ
ꯂꯣꯏꯈ꯭ꯔꯕꯅꯦ ꯃꯥ ꯉꯁꯥꯏ ꯀꯣꯟ ꯐꯦꯡ ꯀꯣꯟ ꯐꯦꯡꯕ ꯂꯣꯏꯔꯒ ꯆꯪꯈ꯭ꯔꯕꯅꯦꯕ
ꯑꯣ ꯑꯩꯒꯤ ꯁꯦꯟꯗꯟꯁꯦ ꯇꯨꯝꯁꯤꯜꯂꯛꯑꯦꯕꯣ
ꯀꯔꯤ
ꯑꯩꯒꯤ ꯁꯦꯟꯗꯜꯁꯦ
ꯎꯝ
ꯇꯨꯝꯁꯤꯜꯂꯛꯑꯦꯉꯣ
ꯑꯅꯧꯕ ꯂꯩꯈ꯭ꯔꯁꯤꯔꯣ
ꯂꯩꯅꯤꯡꯉꯦ ꯑꯗꯣ ꯑꯁ ꯑꯩꯗꯤ ꯄꯩꯁꯥ ꯌꯥꯝ ꯂꯩꯇꯦ ꯍꯧꯖꯤꯛꯀꯥꯟꯁꯦ
ꯆꯠꯂꯣ ꯑꯥꯗ
ꯑꯩꯒꯤ ꯂꯩꯅꯤꯡꯉꯥꯏ ꯑꯩꯅꯅꯦ ꯉꯔꯥꯡ ꯎꯝ ꯄꯩꯁꯥ ꯈꯣꯡꯎꯞ ꯑꯃ ꯍꯪꯉꯦ ꯅ
ꯎꯝ
ꯑꯗꯨꯒꯤꯗꯣ ꯀꯩꯅꯣ ꯈꯪꯗꯦ ꯂꯩꯅꯤꯡꯉꯦ ꯍꯥꯏꯗꯤ ꯑꯩꯒꯤꯗꯤ ꯏꯁꯀꯣꯂꯥꯔꯁꯤꯞꯁꯨ ꯂꯥꯛꯅꯤꯡꯉꯥꯏꯁꯨ ꯂꯩꯇꯦ
ꯑꯗꯣ ꯑꯩꯁꯨ ꯉꯔꯥꯡ ꯃ ꯊꯥꯕꯗꯣ ꯍꯜꯂꯛꯇꯦ ꯍꯥꯏꯕ
ꯎꯝ ꯀꯩꯗꯔꯕꯕꯣ
ꯈꯣꯡꯗꯦ ꯑꯩꯁꯨ ꯍꯜꯂꯛꯇꯦ ꯍꯩꯕ
ꯎꯝ ꯐꯔꯦ ꯑꯩꯅ ꯈꯟꯕꯗ ꯅꯨꯡꯄꯤꯌꯥ ꯆꯪ ꯃꯇꯝꯒꯨꯝꯕꯗ ꯍꯜꯂꯛꯗꯧ ꯃꯥꯜꯂꯦ ꯋꯥꯈꯜꯗ
ꯑꯗꯨ ꯑꯣꯏꯔꯁꯨ ꯍꯦꯟ ꯃꯥꯜꯂꯦꯍꯦ ꯃꯣꯏ ꯑꯌꯨꯛꯇꯒꯤ ꯅꯨꯡꯗꯥꯡ ꯐꯥꯎꯕ ꯑꯗꯨꯝ ꯀꯁꯇꯃꯔ ꯌꯥꯝ ꯀꯁꯇꯃꯔ ꯂꯩꯕ ꯁꯥꯏꯌꯦꯕ
ꯑꯥꯎ
ꯑꯗꯨꯗ ꯃꯣꯏ ꯐꯝꯃꯤꯗꯨ ꯑꯃꯈꯛꯇꯪ ꯅꯠꯇꯦ ꯑꯅꯤ ꯑꯍꯨꯝ ꯑꯣꯏꯔꯝꯅꯤ ꯑꯃꯗꯨꯅ ꯑꯗꯨꯝ ꯇꯣꯔꯦꯟꯕ ꯑꯃꯗꯨꯅ ꯑꯗꯨꯝ ꯔꯤꯄ꯭ꯂꯥꯏ ꯄꯤꯕꯤꯕ ꯈꯣꯠꯄ ꯇꯧꯕ ꯌꯥꯏꯅ
ꯍꯣꯏ ꯀꯩꯅꯣ ꯀꯁꯇꯃꯔ ꯀꯁꯇꯃꯔ ꯌꯥꯝ ꯂꯩꯔꯛꯄꯅꯤꯅꯀꯣ
ꯑꯗꯨꯅꯦ ꯍꯥꯏꯁꯦ
ꯃꯣꯏꯅ ꯁꯨꯃꯥꯏ ꯗꯤꯃꯥꯟ ꯇꯧꯔꯗꯤ ꯐꯨꯅꯤꯡꯅꯤꯗ
ꯍꯥꯏꯕꯔꯗꯤ ꯇꯧꯔ ꯐꯥꯏꯅ
ꯑꯩꯗꯤ ꯆꯤꯝꯕꯥꯜꯗ ꯍꯧꯖꯤꯛ ꯌꯥꯝ ꯆꯥꯎꯅ ꯄꯠꯂꯒ ꯂꯩꯌꯦ ꯈꯪꯕ꯭ꯔꯥ
ꯆꯥꯊꯣꯛꯑꯣ
ꯑꯩ ꯍ
ꯀꯔꯤꯕ ꯍꯜꯂꯣ ꯍꯜꯂꯣ
ꯇꯥꯗꯕ꯭ꯔꯣ
ꯇꯥꯕ꯭ꯔꯣ ꯀꯔꯤ ꯍꯥꯏꯃꯤꯅꯧ
ꯇꯥꯕꯗꯕ꯭ꯔꯣ ꯐꯖꯅ
ꯇꯥꯔꯦ
ꯀꯩꯒꯤꯅꯣ ꯈꯪꯗꯦ ꯑꯩꯒꯤꯁꯨꯦ ꯏꯝꯕꯥꯜꯗꯅꯦ
ꯑ
ꯀꯩꯅꯣꯃ ꯄꯠꯂꯒ ꯂꯩꯌꯦꯕ ꯈꯤꯇꯪ ꯄꯠꯄ ꯍꯧꯔꯛꯑꯦꯕ ꯉꯍꯥꯟꯁꯦ
ꯑ
ꯑꯗꯨꯒ ꯑꯩꯅ ꯆꯥꯛ ꯆꯥꯕꯗ ꯈꯔ ꯆꯤꯛꯊꯠꯈ꯭ꯔꯦꯕ ꯑꯃꯨꯛꯀꯣ
ꯀꯔꯤꯒꯤ
ꯑꯗꯒꯤ ꯋꯥ ꯄ ꯊꯣꯛꯑꯒ ꯁꯥꯏꯗꯠꯂꯒ ꯏꯟꯐꯦꯛꯁꯟ ꯊꯣꯛꯄꯅꯤ ꯀꯥꯏꯅ ꯇꯧꯔ ꯂꯩꯔꯦꯕ
ꯅꯅꯥ ꯍ ꯇꯥꯛꯄꯒ
ꯍꯥ
ꯅꯪꯒꯤ ꯍꯤꯗꯥꯛꯇꯨꯗꯤ
ꯑꯩꯒꯤ ꯍꯤꯗꯥꯛꯇꯣ ꯃꯤꯃꯝ ꯃꯤꯅ ꯂꯧꯔ ꯄꯤꯔꯛꯇ꯭ꯔꯦ ꯑꯩꯒꯤ ꯗꯥꯛꯁꯦ ꯃꯤꯅꯀꯣ ꯁꯨꯃꯥꯏꯅ ꯂꯧꯔ ꯂꯧꯔ ꯑꯝꯇ ꯄꯤꯔꯛꯑꯣꯏꯗꯕ
ꯇꯥꯡꯗꯤ ꯇꯥꯡꯕ꯭ꯔꯣ ꯑꯗꯨ ꯃꯇꯝꯗꯣ
ꯎꯝ ꯆꯥꯃ ꯃꯨꯛꯇꯅꯦ ꯆꯥꯃ ꯀꯌꯥꯅꯣꯝ ꯑꯣꯏꯕꯅꯦ ꯆꯥꯃ ꯀꯨꯟꯂꯥ ꯑꯣꯏꯕꯥꯅꯤ
ꯑꯩꯁꯦ ꯄꯨꯛ ꯅꯨꯡꯉꯥꯏꯇꯕꯅ ꯂꯣꯏꯔꯦ
ꯀꯩꯒꯤ ꯄꯨ ꯅꯨꯡꯉꯥꯏꯇꯔꯤꯕ ꯅꯪꯗꯤ
ꯀꯟꯗꯦ ꯁꯤꯟꯖꯨ ꯆꯥꯕꯥꯩꯔ ꯀꯔꯤꯒꯤꯔ
ꯎꯝ ꯉꯥꯁꯤꯡꯖꯨ ꯌꯥꯝ ꯍꯥꯎꯕ꯭ꯔꯣ
ꯍꯥꯎꯋꯦ ꯑꯗꯨ ꯑꯣꯏꯔꯁꯨ ꯄꯨꯂꯞ ꯁꯥꯎꯕꯗ ꯑꯗꯨ ꯑꯩꯅ ꯑꯗꯨꯝ ꯆꯥꯊꯣꯛ ꯆꯥꯊꯣꯛꯑꯦꯕ ꯄꯥꯝꯕꯨꯕꯒꯤ
ꯎꯝ ꯑꯣ ꯎꯝꯍꯨꯝ
ꯅꯪꯒꯤ ꯑꯦꯟꯖꯡ ꯑꯄꯥꯝꯕꯁꯦ ꯀꯔꯤꯔꯥ ꯈ꯭ꯋꯥꯏꯗꯒꯤ ꯐꯦꯕꯣꯔꯥꯏꯠ ꯄꯥꯝꯕ
ꯑ ꯁꯥ ꯉꯥꯗ ꯍꯥꯏꯔꯣ ꯑꯆꯝꯕꯗ ꯍꯥꯏꯌꯣ ꯍꯥꯏꯔꯣ
ꯑꯅꯤ ꯑ ꯑꯍ ꯑꯍꯥꯟꯕꯗ ꯁꯥ ꯉꯥꯗ ꯍꯥꯏꯔꯣ
ꯁꯥ ꯉꯥꯗ ꯍꯥꯏꯔꯒꯅ ꯁꯟ ꯆꯥꯅꯤꯡꯉꯦ
ꯑꯥ
ꯑꯗꯨꯒ ꯎꯝ ꯉꯥꯅꯨ ꯃꯍꯤꯒꯨꯝꯕꯁꯨ ꯆꯥꯅꯤꯡꯉꯦ
ꯃꯍꯤ
ꯑꯧ
ꯎꯝ
ꯗꯨꯒ ꯎꯝ ꯑꯆꯝꯕꯗ ꯍꯥꯏꯔꯒꯅ ꯏꯔꯣꯟꯕ ꯁꯧꯒꯔ꯭ꯤ ꯀꯥꯡꯉꯧ
ꯑ ꯀꯪꯉꯧꯗꯤ ꯀꯪꯉꯧꯗꯤ ꯀꯥꯡꯉꯧꯗꯤ ꯑꯆꯝꯕ ꯅꯠꯇ꯭ꯔꯦ ꯊꯥꯎ ꯌꯥꯎꯋꯤ
ꯎꯝ ꯆꯨꯝꯃꯦ ꯁꯧꯒꯔꯤ ꯀꯥꯡꯍꯧꯒ ꯁꯧꯒ꯭ꯔꯤ ꯑꯃ ꯊꯣꯡꯉꯒ ꯀꯥꯡꯍꯧ ꯑꯃꯥ ꯉꯧꯕꯗꯣ ꯑꯗꯨꯗꯣ ꯃꯌꯥꯝ ꯍꯥꯎꯋꯦ ꯑꯗꯨꯒ ꯏꯔꯣꯜꯂꯒ ꯀꯥꯡꯉꯧꯒꯥꯁꯨ ꯍꯥꯎꯋꯦ ꯏꯔꯣꯜꯂꯒ ꯌꯦꯔꯨꯝ ꯉꯧꯕꯁꯤꯁꯨ
ꯎꯝ ꯈꯪꯉꯕꯅꯦꯕ ꯑꯩ ꯅꯪꯅꯥ ꯌꯦꯔꯨꯝ ꯄꯜꯂꯛꯀꯅꯤ ꯑꯩ ꯈꯪꯉꯦꯕ
ꯏꯔꯣꯟꯗꯗꯤꯅꯦ ꯌꯦꯔꯨꯝ ꯆꯥꯅꯤꯡ ꯌꯦꯛꯄ ꯌꯥꯝ ꯀꯔꯤꯒꯤꯅꯣ ꯈꯪꯗ꯭ꯦꯕ
ꯃꯤꯒꯤꯗꯤ ꯄꯥꯝꯗꯕ꯭ꯔꯣ ꯍꯥꯏꯁꯦ
ꯃꯦꯒꯤꯁꯦ ꯄꯥꯝꯃꯦ ꯑꯗꯨꯕꯨ ꯌꯨꯝ ꯂꯩꯕꯗꯣ ꯄꯥꯛ ꯆꯥꯅꯤꯡꯕ ꯌꯥꯗꯕꯅꯦ
ꯎꯝ
ꯁꯤ ꯂꯥꯛꯑꯒꯗꯤ ꯌꯥꯝ ꯆꯥꯅꯤꯡꯉꯦ ꯀꯃꯥꯏꯅ ꯇꯧꯕꯅꯣ ꯈꯪꯗꯦ ꯅꯪꯗꯤ
ꯆꯞ ꯃꯥꯟꯅꯩꯌꯦ ꯅꯪꯒ ꯑꯩꯒꯗꯣ ꯑꯩꯁꯨ ꯉꯥꯁꯨ ꯆꯥꯅꯤꯡꯉꯦ ꯑꯩ ꯑꯩꯅ ꯆꯥꯥꯟꯅꯤꯡꯕ ꯃꯌꯥꯝ ꯌꯥꯝꯃꯦꯗꯗꫭ
ꯀꯔꯤꯒꯤꯔ ꯌꯥꯝ ꯌꯥꯝꯃꯤꯔꯣ ꯈꯔ ꯈꯟꯂꯨꯃꯤ
ꯈꯟꯐꯝ ꯈꯪꯗꯦꯗ ꯑꯩꯗꯤ ꯍꯛꯆꯥꯡ ꯐꯕꯅꯤꯅꯀꯣ
ꯅꯪ ꯌꯦꯟꯒꯨꯝꯕꯗꯤ ꯌꯥꯝ ꯀꯥ ꯍꯦꯟꯅ ꯄꯥꯝꯃꯝ ꯃꯣꯏꯗ
ꯑꯦ ꯑꯩ ꯆꯥꯗꯕ꯭ꯔꯣ
ꯅꯠꯇꯦꯗ ꯑꯩꯅ ꯍꯥꯏꯕꯗꯤ ꯈꯨꯟꯒꯤ ꯌꯦꯟꯒꯨꯝꯕꯅ ꯍꯦꯟꯅ ꯄꯥꯝꯂꯝꯅꯤ ꯍꯥꯏꯕ
ꯑꯁ ꯆꯞ ꯃꯥꯟꯅꯩꯗ ꯑꯩ ꯏꯁꯥ ꯐꯕꯅꯤꯅ ꯑꯃ ꯆꯥꯔꯨꯔꯁꯨ ꯑꯃ ꯆꯥꯔꯁꯨ ꯑꯗꯨꯝ ꯏꯁꯥꯁꯦ ꯕꯨꯠꯕꯨꯠ ꯂꯩꯕ
ꯑꯗꯨ ꯌꯥꯝ ꯐꯔꯕꯅꯦ ꯍꯌꯦꯡ ꯋꯥꯏ
ꯑ ꯑꯩ ꯑꯗꯨ ꯄꯥꯝꯗꯦꯕ
ꯃꯤꯅ ꯌꯥꯝ ꯄꯥꯝꯃꯦ ꯑꯩꯈꯣꯏꯗꯧꯅ ꯆꯤ ꯊꯨꯡꯕ ꯃꯥꯜꯂꯒ ꯂꯩꯅꯤꯡꯕ꯭ꯔꯣ
ꯑꯁ ꯍꯥꯏꯕꯗꯤ ꯆꯥꯡ ꯑꯃ ꯂꯩꯌꯦꯅ ꯁꯤꯗꯒꯤ ꯈꯔ ꯍꯟꯊꯕ
ꯑꯗꯨꯅꯤꯗ
ꯅꯣꯏ ꯅꯅꯥꯎꯄꯥꯗꯤ ꯍꯧꯖꯤꯛ ꯀ꯭ꯂꯥꯁ ꯀꯌꯥ ꯇꯝꯈ꯭ꯔꯒꯦ꯫
ꯅꯅꯥꯎ ꯄꯥꯗꯤ ꯀ꯭ꯂꯥꯁ ꯀꯌꯥ ꯇꯝꯈ꯭ꯔꯒꯦ
ꯃꯥ ꯕꯥꯔ ꯑꯥ ꯀꯦꯔꯥ ꯇꯔꯥꯅꯤꯊꯣꯏ ꯂꯣꯏꯔꯦ
ꯑꯣ ꯇꯔꯥꯅꯤꯊꯣꯏ ꯂꯣꯏꯈ꯭ꯔꯦ
ꯍꯣꯏ ꯃꯥ ꯍꯧꯖꯤꯛ ꯑꯃ ꯀꯩꯅꯣꯗ ꯌꯨꯅꯤꯚꯔꯁꯤꯇꯤꯗ ꯑꯗꯨꯝ ꯀꯩꯅꯣꯝ ꯀꯩꯅꯣꯝ ꯌꯦꯡꯒꯦꯗ
ꯎꯝ ꯃꯥ ꯃꯈꯥ ꯇꯝꯊꯗꯧ ꯃꯥꯟꯕ꯭ꯔꯣ ꯇꯝꯗꯗꯧ ꯇꯝꯅꯔꯣꯏꯗꯧ ꯃꯥꯟꯕ꯭ꯔꯣ
ꯃꯥ ꯐꯤꯖꯤꯀꯦꯜꯒꯤ ꯂꯥꯏ ꯌꯦꯡꯉꯤꯗꯤ ꯍꯥꯏꯌꯦ
ꯑꯣ ꯃꯥ ꯕꯣꯁꯅꯕ ꯄꯥꯝꯕ꯭ꯔꯣ
ꯄꯥꯥꯝꯃꯦ
ꯍ ꯃꯗꯤ ꯐꯩꯗ
ꯑꯗꯣ ꯕꯣꯜ ꯁꯥꯟꯅꯕꯒꯤꯦꯀꯣ ꯃꯥꯗꯣ ꯐꯤꯖꯤꯛ ꯀꯧꯔꯣꯝꯗ ꯆꯠꯀꯦ ꯍꯥꯏꯕ
ꯑ
ꯍꯌꯦꯡꯋꯥꯏ ꯃꯥꯗꯣ ꯍꯥꯏꯕꯤꯗꯣ ꯂꯩꯌꯦꯅ ꯐꯤꯖꯤꯀꯦꯜ ꯂꯥꯏꯟ ꯍꯥꯏꯔꯦ ꯌꯥꯝ ꯀꯣꯆ ꯀꯧꯗꯦ ꯈꯪꯗꯦ ꯏꯌꯥꯝꯕ ꯀꯣꯏꯅ ꯑꯗꯨꯃꯥꯏꯅ ꯌꯦꯡꯕꯤꯔꯒ ꯐꯅꯤꯉꯥꯏ ꯇꯧꯕꯤꯔꯗꯤ ꯍꯥꯏꯗꯤ ꯍꯥꯏ
ꯏꯌꯥꯝꯕ ꯍꯥꯏꯗꯤ ꯕꯥꯆꯧꯒꯤ ꯃꯆꯥꯗꯨꯔꯥ
ꯍꯣꯏ
ꯎꯝ ꯎꯝ ꯎꯝ ꯐꯩꯌꯦꯅꯦ ꯅꯣꯏꯗꯤ ꯏꯌꯥꯝꯕ ꯌꯥꯝ ꯂꯩꯕꯅꯤꯅ
ꯑꯣ ꯑꯗꯣ ꯏꯅꯥꯎꯅ ꯅꯨꯄꯥꯗꯤ ꯂꯨꯅ ꯇꯧꯕꯅꯤꯗ ꯃꯣꯏꯅ ꯍꯦꯟꯅ ꯑꯩꯈꯣꯏ ꯅꯨꯄꯤꯗꯤ ꯀꯔꯤꯝ ꯈꯟꯕꯤꯗꯕꯅꯦ
ꯎꯝ ꯅ ꯅꯨꯄꯥꯅ ꯅꯨꯄꯥ ꯂꯣꯟ ꯇꯧꯔꯕ ꯑꯩꯗꯤ ꯅꯣꯏ ꯅꯨꯄꯤꯅ ꯂꯣꯟ ꯇꯧꯒꯦꯔꯥ ꯍꯥꯏꯔꯒ
ꯍꯥꯏꯗꯤꯀꯣ ꯃꯣꯏꯁꯨ ꯅꯨꯄꯥꯗ ꯑꯣꯏꯔꯁꯨ ꯑꯩꯈꯣꯏꯒꯤ ꯏꯆꯤꯟ ꯏꯅꯥꯎꯗ ꯑꯍꯨꯝꯁꯤꯗ ꯑꯩꯈꯣꯏꯁꯨ ꯑꯃꯈꯛꯇꯪꯅꯤꯅ ꯑꯗꯨꯒꯤꯀꯣ ꯃꯣꯏꯅꯁꯨ ꯂꯨꯅꯥ ꯇꯧꯕꯤꯕ
ꯎꯝ
ꯅꯣꯏꯒꯤꯗꯤ ꯅꯪꯅ ꯍꯦꯟꯅ ꯂꯨꯅ ꯇꯧꯕꯤꯌꯦꯗ ꯅꯣꯏ ꯆꯦ ꯍꫭꯏꯅꯁꯨ
ꯈꯪꯗꯦꯗ ꯑꯩꯈꯣꯏꯗꯤ ꯅꯨꯄꯥ ꯌꯥꯎꯗꯕꯅꯤ ꯅꯅꯦ ꯅꯨꯄꯥ ꯌꯥꯎꯗꯕꯒꯤ ꯈꯪꯗꯦ ꯑꯩꯁꯦ ꯏꯃꯥ ꯏꯄꯥꯅ ꯂꯨꯅ ꯇꯧꯕꯤꯕ꯭ꯔꯥ ꯇꯧꯕꯤꯗꯕ꯭ꯔꯥ
ꯇꯕꯤ
ꯅꯪꯗꯤ ꯀꯃꯥꯏꯅ ꯈꯪꯉꯤꯅꯣ
ꯈꯪꯉꯦ
ꯎꯝ ꯅꯪꯅ ꯑꯩ ꯌꯨꯝꯗ ꯂꯩꯕ ꯎꯗꯕꯒꯤꯅꯦ ꯃꯣꯏꯅ ꯤꯅ ꯉꯥꯡꯨꯅꯦ
ꯍꯣꯏ ꯍꯣꯏ ꯍꯣꯏ ꯑꯩ ꯀꯩꯝ ꯈꯟꯗꯦ ꯑꯩ ꯀꯩꯝ ꯎꯗꯦ
ꯁꯤ
ꯑꯗꯨꯗꯤ ꯅꯪ ꯅ ꯉꯥꯎ ꯁꯤꯟꯅꯕꯒꯤꯅꯤꯅꯦꯅꯦ
ꯀꯩ ꯉꯥꯎꯁꯤꯅꯦ ꯅꯪ ꯊꯥꯖꯕ꯭ꯔꯥ
ꯃꯤꯅꯦ ꯅꯣꯏ ꯏꯃꯥ ꯅꯣꯏꯕ ꯀꯗꯤ ꯉꯥꯎꯁꯤꯟꯅꯗ꯭ꯔꯗꯤ ꯀꯔꯤꯒꯤ ꯆꯩꯗꯣꯏꯅꯣ ꯉꯥꯎꯁꯤꯟꯅꯕꯒꯤꯅꯤꯅꯦ ꯍꯧꯥꯎꯁꯤꯟꯅꯗ꯭ꯔꯗꯤ ꯀꯔꯤꯒꯤ ꯄꯣꯡꯆꯩꯖꯩꯗꯣꯏꯅ ꯅꯣꯏꯃꯥ ꯅꯣꯏꯕ ꯑꯩꯈꯣꯏꯅ
ꯍꯪꯗ
ꯎꯝ ꯈꯪꯗꯦꯗ ꯀꯥꯏꯅ ꯂꯣꯟ ꯂꯣꯟ ꯅꯨꯄꯥ ꯑꯣꯏꯅꯕ ꯆꯠꯇꯅ ꯑꯗꯨ ꯑꯣꯏꯔꯗꯤ ꯆꯩꯒꯅꯤꯅꯦ
ꯑꯗꯨꯒꯨꯝꯕꯒꯤ ꯆꯩꯕꯗꯤ ꯌꯥꯝꯐ ꯌꯥꯎꯗ꯭ꯔꯤꯦ ꯑꯦ ꯏꯃꯥꯅ ꯑꯩ ꯊꯤꯕ ꯂꯥꯛꯄ ꯆꯩꯕꯗꯤ ꯌꯥꯎꯈ꯭ꯔꯦ
ꯐꯔꯤ
ꯆꯥꯎꯔꯛꯑꯕꯅꯤꯅ ꯁꯪꯉꯑꯕ ꯑꯩꯅ ꯇꯨꯃꯤꯟꯅ ꯅꯨ ꯄꯥꯎꯅꯅ ꯑꯗꯨꯒꯤ ꯅꯣꯡꯃꯗꯤ ꯃꯥꯅ ꯑꯩꯕꯨ ꯊꯤꯔꯒ ꯁꯀꯜꯗ ꯍꯒꯂ ꯑꯦ
ꯎꯝ
ꯑꯗꯨꯒ ꯂꯩꯀꯥꯏꯗ ꯑꯩꯕꯨ ꯊꯤꯔꯤꯕ ꯑꯩꯈꯣꯏꯗꯨꯕꯨ ꯑꯉꯥꯡꯗꯨ ꯎ ꯀꯥꯏ ꯆꯠꯈ꯭ꯔꯒꯦ ꯑꯗꯨꯗꯨꯒ ꯑꯩꯕꯨ ꯉꯥꯡꯉꯦ ꯑꯩꯅ ꯑꯩꯅ ꯅꯤꯁꯔꯗ ꯉꯝꯅꯤꯡꯉꯥꯏ ꯌꯦꯠꯂ ꯏꯃꯥꯟꯅꯕꯅꯦ ꯏꯃꯥꯟꯅꯕꯅꯦ ꯏꯃꯥꯟꯅꯕꯅꯤꯅ ꯆꯃꯥꯟꯅꯕ ꯑꯣꯏꯔꯒ ꯌꯨꯝꯗ ꯀꯩ ꯎꯅꯗꯕꯅꯣ ꯇꯧꯔ ꯉꯥꯡꯕꯒꯥꯡꯒ ꯅꯪ ꯀꯩꯅꯣꯝ ꯀꯩꯅꯣꯝ ꯇꯧꯋꯦꯀꯣ ꯍꯧꯖꯤꯛꯀꯥꯟꯁꯦ ꯇꯧꯔꯒ ꯂꯩꯔꯅꯦꯕ
ꯑꯗꯨꯅꯤꯅꯦ ꯅꯥꯟꯗ꯭ꯔꯗꯤ ꯑꯦ ꯃꯇꯝ ꯌꯥꯎꯔꯁꯨ ꯃꯤꯅ ꯆꯠꯁꯤꯅꯤꯡꯉꯥꯏ ꯍꯥꯏꯕꯅꯤꯅꯦ
ꯍꯣꯏꯗꯤ ꯁꯤꯅꯤꯉꯥꯏꯕꯗꯤ ꯍꯥꯏꯕꯅꯦ ꯑꯩꯅ ꯌꯥꯝ ꯈꯠꯄ ꯂꯥꯡꯕ
ꯅꯣꯏ ꯆꯆꯦ ꯑꯩꯈꯣꯏ ꯅꯣꯏ ꯆꯦ ꯑꯩꯈꯣꯏꯅ ꯑꯗꯨꯃꯥꯏꯅ ꯑꯗꯨ ꯄꯥꯛ ꯎꯅꯕ ꯊꯣꯛꯄ ꯊꯣꯛꯄꯗꯨ ꯄ ꯄꯥꯛ ꯊꯣꯛꯑꯝꯃꯣꯏꯅꯦ ꯅꯅꯥꯀꯛꯇ ꯑꯣꯏꯔꯝꯅꯤꯅꯦ ꯑꯗꯨꯒꯤꯅꯤꯅꯦ
ꯑꯩꯗꯣ ꯆꯥꯟꯁ ꯐꯪꯉꯤꯀꯥꯟꯗ ꯎꯅ ꯍꯧꯔꯒꯦ
ꯑꯗꯨ ꯎꯅ ꯎꯩꯗꯨ ꯑꯣꯏꯔꯁꯨ ꯅꯣꯏ ꯏꯃ ꯑꯩꯈꯣꯏꯅ ꯆꯩꯕ ꯉꯥꯡꯕꯗꯨꯒꯤ ꯐꯅꯕꯗꯤꯅꯤ
ꯃꯥꯅꯦ ꯃꯥꯅꯦ ꯔꯗꯤꯦ
ꯇꯅꯦ
ꯐꯪꯗꯦꯗ ꯇꯧꯔꯤꯁꯦ ꯒ꯭ꯟ ꯇꯥꯗꯦ ꯃꯣꯏꯅ ꯑꯩꯕꯨ ꯐꯍꯟꯅꯤꯡꯕꯁꯤ ꯑꯗꯨꯒ ꯑꯩꯅ ꯂꯝꯪꯍꯦꯟꯕꯁꯦ ꯅꯪꯗꯤ ꯀꯃꯥꯏꯅ ꯇꯧꯒꯦ
ꯂꯩꯔꯦ ꯀꯩꯅꯣ ꯀꯃꯥꯏꯅ ꯇꯧꯒꯦꯗꯤ ꯀꯔ ꯀꯔꯝꯕ ꯑꯣꯗꯦꯗ ꯐꯨꯏꯗ
ꯇꯕ꯭ꯔꯣ ꯑꯥꯎ
ꯇꯥꯏꯦ ꯇꯥꯕ꯭ꯔꯣ
ꯇꯥꯏ ꯍꯥꯏꯌꯧ
ꯐꯨꯑꯦ ꯌꯥꯝ ꯂꯩꯑ ꯑꯩꯒꯤꯁꯨ ꯃꯔꯝ ꯑꯗꯨꯕꯨ ꯑꯉꯥꯡ ꯑꯉꯥꯡ ꯑꯣꯏꯔꯤꯉꯩꯗꯨꯗꯤ ꯉꯥꯎꯁꯤꯟꯅꯕꯒꯤ ꯐꯨꯣꯏꯕꯀꯣ
ꯎꯝ
ꯄꯨꯖꯤꯛꯅ ꯅꯨꯄꯥꯒꯤ
ꯑ ꯁꯧꯔꯛꯑꯔꯕꯅꯤꯅ ꯑꯩꯈꯣꯏꯁꯨ ꯈꯔꯗꯤ ꯊꯦꯡꯅꯕ ꯇꯥꯔꯦꯗ ꯁꯒꯨꯝꯕꯁꯦ
ꯍꯣꯏ ꯑꯗꯨ ꯑꯣꯏꯔꯁꯨ ꯅꯨꯄꯥꯜꯁꯨ ꯑꯣꯏꯗꯕꯗ
ꯎꯝ
ꯃꯄꯥꯗꯨꯁꯨ ꯑꯣꯏꯗꯕꯗꯨꯅꯦꯕ
ꯃꯥꯒꯤꯗꯞꯅ ꯆꯩ ꯆꯥꯕꯤꯔꯒ ꯃꯥꯅ
ꯑꯗꯨꯗꯟꯅꯦ ꯑꯗꯨꯅꯤ
ꯐꯗꯤ ꯐꯨꯊꯠꯅꯤꯡꯉꯦꯦ
ꯑ
ꯄꯨꯁꯤꯔꯣ ꯆꯠꯂꯒ ꯃꯥ ꯍꯧꯖꯤꯛꯇꯤ ꯂꯥꯏꯔꯤꯛ ꯇꯝꯃꯒ ꯂꯩꯕ꯭ꯔꯣ
ꯑ ꯃꯥ ꯊꯕꯥꯛ ꯇꯧꯔꯤ ꯍꯥꯏꯌꯦꯦ
ꯑꯣ ꯄꯩꯁꯥ ꯌꯥꯝ ꯄꯨꯅꯤꯡꯉꯦ ꯑꯗꯨꯗꯤ